ꯇꯥꯔꯥꯔꯕ ꯑꯥ ꯑꯥ ꯇꯥꯔꯦ ꯇꯥꯔꯦ
ꯇꯥꯏꯌꯦ ꯇꯥꯏꯌꯦꯦ ꯇꯥꯏꯌꯦ
ꯎꯝ
ꯎꯝ ꯍꯧꯖꯤꯛꯇꯤ ꯈꯪꯇꯥ ꯇꯥꯏ ꯑꯩ ꯉꯁꯥꯏꯗꯩ ꯇꯥꯗꯦ ꯇꯥꯗꯦ ꯍꯧꯖꯤꯛ ꯈꯠꯇꯔ ꯇꯥꯔꯦ
ꯍꯣꯏ ꯃꯤ ꯑꯩꯒꯤ ꯅꯦꯠꯁꯦ ꯀꯃꯥꯏꯅ ꯇꯧꯕꯅꯣ ꯈꯪꯗꯦ ꯑꯩꯅꯦ ꯌꯥꯝ ꯃꯐꯝ ꯊꯤꯕꯗ ꯑꯩ ꯉꯥꯎꯔꯦ
ꯍ ꯁ꯭ꯋꯥꯏꯗ ꯂꯥꯛꯇ꯭ꯔꯗꯤ ꯌꯥꯔꯣꯏꯌꯦ ꯁ꯭ꯋꯥꯏꯗꯅꯦ ꯈ꯭ꯋꯥꯏꯗꯒꯤ ꯅꯨꯡꯉꯥꯏꯕ ꯅꯪꯒꯤ ꯂꯩꯕꯗ ꯃꯐꯝ ꯈ꯭ꯋꯥꯏꯗꯒꯤ ꯆꯥꯕ ꯅꯨꯡꯉꯥꯏꯕ ꯏꯪ ꯆꯤ
ꯎꯝ ꯋꯥꯔꯦ ꯋꯥꯔꯦ ꯀꯩꯅꯣꯁꯨ ꯇꯧꯋꯦꯕꯀꯣ ꯍꯥꯏꯗꯤ ꯁꯨꯃꯥꯏꯅ ꯋꯥꯔꯤ ꯁꯥꯔꯀꯥꯟꯗ ꯂꯥꯡꯕ ꯈꯣꯠꯄ ꯇꯧꯕꯗꯣ ꯅꯪ ꯑꯩ ꯑꯩ ꯑꯩ ꯃꯈꯣꯟꯗ ꯈꯛꯇꯪ ꯇꯥꯕ꯭ꯔꯥ ꯅꯠꯇ꯭ꯔꯥ ꯃꯅꯤꯡꯗ ꯑꯇꯣꯞꯄ ꯇꯥꯕ꯭ꯔꯥ
ꯇꯥꯗꯦ ꯍꯧꯖꯤꯛꯁꯤꯕꯨꯗꯤ ꯈꯤꯇꯪ ꯈꯤꯇꯪ ꯃꯔꯛꯇꯣꯏ ꯇꯥꯔꯦ ꯑꯗꯨꯑꯣꯏꯁꯨ ꯅꯪꯒꯤ ꯃꯈꯣꯟꯅꯕꯨꯗꯤ ꯈꯔ ꯅꯝꯅ ꯑꯗꯨꯝ ꯇꯥꯏ
ꯍꯥꯏ ꯍꯥꯏꯔꯦ ꯑꯗꯨꯗꯤ ꯀꯩꯅꯣꯅꯦ ꯀꯩ ꯍꯥꯏꯈ꯭ꯔꯦ ꯑꯩꯁꯦ ꯑꯩꯁꯦ ꯑꯗꯨꯗ ꯂꯥꯛꯄꯁꯦ ꯀꯣ ꯍꯌꯦꯡꯁꯦ ꯏꯃꯥꯟꯅꯕꯤꯒꯤ ꯑ ꯂꯨꯍꯣꯡꯕ ꯑꯝ ꯂꯩꯕꯅꯦꯕ
ꯑꯗꯨꯏ ꯄꯣꯠꯁꯦ ꯑꯩꯁꯦ ꯂꯥꯛꯁꯤꯔꯥ ꯂꯥꯛꯀꯟꯁꯤꯔ ꯑꯁ ꯑꯗꯨꯏ ꯇꯤꯡꯁꯤ ꯂꯥꯛꯑꯣꯏ ꯑꯉꯥꯡꯈꯩꯁꯤꯁꯨ ꯑꯦꯛ ꯌꯥꯝ ꯇꯧꯔꯤꯕ ꯑꯩ ꯇꯨꯋꯏꯁꯟ ꯇꯧꯕꯗꯣ ꯑꯗꯨ ꯑꯗꯨꯒꯤ ꯑꯗꯨꯗꯨꯅ ꯂꯥꯛꯄꯁꯦ ꯍꯌꯦꯡꯁꯦ ꯑꯩꯁꯦ ꯂꯥꯛꯁꯤꯔꯅꯗꯤ ꯈꯟꯕꯅꯦ ꯣ ꯑꯣ ꯈꯪꯗꯦ ꯁꯦꯠꯅꯉꯥꯏ ꯗ꯭ꯔꯦꯁ ꯂꯩꯇ꯭ꯔꯦ ꯍꯥꯏꯕ
ꯂꯨꯍꯣꯡ ꯆꯠꯄꯗꯔꯣ
ꯍꯣꯏ ꯃꯤ
ꯏꯁꯁ ꯂꯧꯖꯕꯗꯣ ꯀꯩꯅꯣ ꯅꯪ ꯅꯪꯒꯤ ꯕ꯭ꯂꯥ ꯂꯩꯇ꯭ꯔꯣ
ꯂꯩꯇꯕꯒꯤꯅꯦ ꯍꯥꯏꯕ ꯑꯩꯒꯤ ꯑꯩ ꯕ꯭ꯂꯥꯎꯁ ꯑꯃꯝꯐꯥꯎ ꯇꯨꯗꯦꯕꯀꯣ ꯏꯟꯊꯗꯨꯅ ꯂꯩꯇꯦꯕ ꯑꯩꯁꯦ ꯐꯨꯔꯤꯠ ꯑꯃꯗꯤ ꯂꯩ ꯈꯨꯇꯥꯡ ꯁꯥꯡꯕꯤꯅꯦꯕꯀꯣ ꯑꯩ ꯑꯗꯨꯝ ꯈꯨꯗꯥꯥꯡ ꯁꯥꯡꯕꯤꯁꯤꯅ ꯑꯅꯝꯕ ꯂꯤꯠꯄꯒꯤꯀꯣ
ꯎꯝ
ꯃꯅꯤꯡ ꯉꯥꯡꯕ ꯇꯥꯕ꯭ꯔꯥ
ꯇꯗ ꯃ ꯊꯥꯏꯗꯔ ꯍꯧ ꯎꯆꯛ ꯇꯗ
ꯑꯣ ꯑꯗꯨꯗꯣ ꯑꯩꯁꯦ ꯑꯩꯒꯤ ꯕ꯭ꯂꯥꯎꯁꯇꯣ ꯑꯗꯨꯏ ꯄꯣꯠꯇ ꯑ ꯂꯤꯠꯄꯗꯣ ꯑꯉꯥꯡꯕꯅꯦꯕꯀꯣ ꯑꯗꯣ ꯑꯉꯥꯡꯕꯁꯦ ꯂꯤꯠꯂꯦꯅ ꯈꯜꯂꯁꯦ ꯁꯦ ꯑꯗꯨꯗꯨꯒ ꯑꯗꯨꯒꯤ ꯐꯤ ꯆꯥꯅꯕ ꯃꯆꯨꯁꯦ ꯁꯤꯁꯦ ꯑꯃꯨꯛ ꯂꯩꯔꯣꯏꯗꯣꯏꯅꯦꯕ ꯈꯪꯕ꯭ꯔꯥ
ꯑꯝ
ꯑꯩꯈꯣꯏ ꯃꯑꯣꯡꯁꯦ ꯋꯥꯔꯤ ꯇꯞ ꯁꯥꯟꯅ ꯌꯥꯗꯕꯅꯤ ꯌꯦꯡꯧꯅꯦ
ꯐꯤꯗꯣ ꯑꯗꯨꯏꯁꯨ ꯑꯗꯨꯝ ꯊꯝꯕꯥꯜ ꯃꯆꯨꯒꯨꯝꯕ ꯏꯟꯕ ꯌꯥꯅꯤꯌꯦ ꯊꯝꯕꯥꯜ ꯃꯆꯨ ꯈꯔ ꯌꯥꯛꯄꯗꯣ
ꯑꯁ ꯔꯦꯠꯇꯨꯒ ꯊꯝꯃꯜꯂꯁꯨ ꯑꯌꯥꯛꯄꯗꯨꯒ ꯑꯃꯨꯛ ꯆꯥꯟꯅꯗꯣꯔꯤꯔꯣ
ꯆꯥꯟꯅꯅꯤ ꯀꯩꯅꯣ ꯑꯗꯣ
ꯑꯗꯣ ꯑꯗꯨ ꯈꯪꯕ꯭ꯔꯥ ꯑꯃ ꯆꯆꯥꯔꯣꯅꯤꯗꯣ ꯑꯗꯨ ꯃꯥꯅ ꯀꯦꯕ ꯀꯥꯟꯗ ꯂꯨꯄꯥ ꯀꯌꯥꯒꯨꯝꯕ ꯂꯧꯋꯦ
ꯈꯪꯗꯦ ꯑꯩ ꯑꯗꯨꯝ ꯍꯧꯖꯤꯛꯇꯤ ꯌꯥꯝ ꯌꯥꯝ ꯂꯧꯅꯕꯅꯦ ꯑꯗꯣ ꯑꯩ ꯈꯪꯗꯦ ꯅꯨꯄꯥ ꯍꯥꯏꯗꯤ ꯍꯧꯖꯤꯛ ꯑꯗꯨꯝ ꯐꯖꯅ ꯀꯦꯕ ꯆꯠꯄ ꯑꯃꯅ ꯂꯧꯕꯗꯣ
ꯎꯝ
ꯑꯗꯨ ꯂꯨꯄꯥ ꯆꯠ ꯑ ꯑꯗꯨꯝ ꯆ ꯑ ꯆ ꯆ ꯆꯅꯤ ꯆꯅꯤ ꯄꯥꯟ ꯆ ꯃꯥꯄꯟ ꯆꯅꯤ ꯄ ꯄꯥꯟꯖꯃ ꯃꯥꯄ ꯁꯨꯏꯅ ꯆꯅꯤꯄꯟꯖꯃ ꯃꯥꯟ ꯁ꯭ꯥꯏꯟꯗꯤ ꯑꯗꯨꯝ ꯂꯧꯅꯕꯅꯤ
ꯄꯥꯟꯅꯔꯨꯔꯗꯤ ꯃꯇꯠ ꯑꯃꯈꯛꯀꯤꯦꯕꯒꯤ ꯊꯪꯕ꯭ꯔꯥ ꯑꯩꯈꯣꯏ ꯅꯍꯥꯟ ꯃꯃꯥꯡꯗꯅꯦ ꯐ꯭ꯔꯦꯁꯔꯁ ꯃꯤꯠ ꯑꯗꯒꯤ ꯀꯩꯅꯣꯒ ꯀꯦꯕꯒꯤꯗꯣ ꯍꯣꯏ ꯍꯣꯏ ꯑꯗꯨꯒꯤ ꯑꯔꯨꯕꯗꯨꯒꯤꯅꯦ ꯀꯩꯅꯣ ꯇꯧꯋꯦ ꯍꯥꯏꯌꯦ ꯃꯥꯒꯤ ꯃꯐꯝꯗꯨꯁꯨ ꯑꯩꯈꯣꯏ ꯁꯤꯗꯒꯤꯅ ꯃꯇꯦꯛ ꯈꯛꯇꯅꯦꯕ ꯆꯠꯇꯣꯏ ꯄꯣꯠꯁꯦ ꯈꯪꯕ꯭ꯔꯥ ꯑꯗꯨꯗ ꯃꯣꯏꯅ ꯂꯥꯛꯑꯒ ꯀꯦꯔꯕꯁꯨ ꯅꯠꯇꯕ ꯑꯩꯈꯣꯏꯅ ꯆꯠꯂ ꯀꯦꯖꯕꯗꯣ ꯂꯤꯁꯤꯡ ꯑꯃ ꯆꯥꯝꯉꯥ ꯍꯥꯏꯌꯦ ꯂꯤꯁꯤꯡ ꯑꯃ ꯆꯥꯝꯉꯥ ꯍꯥꯏꯌꯦ ꯈꯪꯕ꯭ꯔꯥ ꯍꯣꯏ ꯃꯤ ꯑꯗꯨꯁꯨ
ꯑꯁ ꯂꯥꯏ ꯍꯔꯥꯎꯕꯒꯤꯒ ꯑꯗꯒꯤ ꯌꯥꯝ ꯍꯦꯕꯤꯈꯤꯕꯗꯨꯗꯤ ꯀꯌꯥꯅꯣ
ꯍꯣꯏ ꯑꯗꯣ ꯍꯦꯕꯤ ꯀꯦꯕ ꯅꯠꯇꯦ ꯍꯥꯏꯕ ꯇꯠ ꯃꯇꯠ ꯅꯥꯟꯕ ꯈꯛꯇꯅꯦ ꯆꯟꯗꯣꯟ ꯊꯤꯟꯕ ꯀꯩꯗꯧꯕ ꯑ ꯑꯃꯐꯥꯎ ꯌꯥꯎꯕ ꯅꯠꯇ ꯗꯅ ꯑꯗꯒꯤꯗꯤ ꯑꯩꯈꯣꯏ ꯁꯤꯗꯒꯤꯅꯦ ꯍꯣꯏ ꯅꯦ ꯂꯤꯁꯤꯡ ꯑꯃ ꯆꯥꯝꯃꯉꯥ ꯑꯗꯨꯗ ꯆꯥꯝꯃꯉꯥꯗꯣ ꯁꯦꯞ ꯇꯧꯔꯁꯅꯨ ꯆꯥꯝꯃꯉꯥꯗꯣ ꯑ ꯑꯁꯣꯝ ꯅꯥꯀꯟ ꯈꯔ ꯁꯥꯥꯡ ꯊꯥꯛꯅ ꯆꯠꯄ ꯂꯝꯕꯤꯔꯣꯝꯗꯅꯦꯀꯣ ꯆꯠꯂꯦꯕꯀꯣ ꯑꯩꯁꯦ ꯑꯗꯨꯗꯨꯒ ꯂꯨꯄꯥ ꯂꯤꯁꯤꯡ ꯑꯃꯈꯛ ꯂꯧꯔꯦ ꯍꯥꯏꯗꯤ ꯂꯨꯄꯥ ꯑꯥꯗ ꯆꯠꯄ ꯑꯥꯗ ꯆꯠꯄ ꯣ ꯂꯨꯄꯥ ꯅꯤꯐꯨꯈꯛ ꯇꯤꯡꯉ ꯆꯠꯄꯅꯦ ꯁꯣꯝ ꯂꯨꯄꯥ ꯆꯥꯝꯃꯉꯥ ꯇꯤꯡꯗꯣꯏ ꯁꯛ ꯅꯤꯐꯨꯅ ꯇꯤꯡꯊꯣꯛꯑꯒ ꯂꯤꯁꯤꯡ ꯑꯃ ꯄꯤꯊꯣꯛ ꯍꯧꯕꯗꯨꯅ ꯐꯠꯇ꯭ꯔꯥ ꯅꯥꯟꯅꯁꯨ ꯀꯦꯔꯛꯄ ꯑꯗꯨꯃꯥꯏꯅ ꯀꯦꯔꯨꯔꯦ ꯈꯪꯕ꯭ꯔꯥ ꯈꯔ ꯁꯥꯡꯇꯛ ꯆꯠꯂꯒ ꯑꯩꯁꯦ ꯌꯥꯝ ꯇꯥꯡꯉꯦ ꯍꯥꯏꯕ ꯑꯗꯩꯗꯤ ꯑꯩꯈꯣꯏ ꯁꯤꯗꯒꯤ ꯆꯦꯆꯦ ꯑꯃ ꯂꯩꯌꯦꯕꯀꯣ ꯑꯩꯈꯣꯏ ꯁꯣꯝꯗꯗꯒꯤ ꯈꯤ ꯈꯤꯇꯪ ꯍꯥꯏꯒꯠꯂꯒ ꯑꯗꯨꯗꯣ ꯑꯩꯅ ꯃꯥꯗꯣ ꯍꯥꯟꯅ ꯈꯪꯍꯧꯗꯕ ꯃꯥꯁꯦ ꯀꯦꯕꯗꯤ ꯂꯣꯏ ꯇꯝꯕꯗꯤ ꯂꯣꯏꯗꯤ ꯂꯣꯏꯈ꯭ꯔꯕꯅꯦꯕ ꯃꯦꯀꯞꯀꯤꯁꯦ ꯑꯗꯣ ꯑꯩꯁꯦ ꯃꯥꯁꯦ ꯈꯪꯍꯧꯗ꯭ꯔꯦꯕ ꯑ ꯑꯗꯨꯗ ꯀꯤꯍꯜꯂꯨꯔꯦꯕ ꯀꯤꯍꯟ ꯀ ꯀꯥꯟꯗ ꯃꯉꯣꯟꯗ ꯀꯦꯍꯟ ꯀꯥꯟꯗꯅ ꯂꯨꯄꯥ ꯂꯤꯁꯤꯡ ꯂꯨꯄꯥ ꯆꯥꯇ꯭ꯔꯦꯠ ꯂꯧꯈꯔꯦꯕꯀꯣ ꯑꯗꯣ ꯑꯗꯨꯝ ꯐꯖꯅꯁꯨ ꯑꯗꯨꯝ ꯈꯦꯕꯤꯔꯝꯃꯦꯕ ꯃꯥꯅ
ꯍꯣꯏ ꯑꯗꯨꯅꯤ ꯑꯃ ꯅꯪ ꯑꯗꯣ ꯍꯌꯦꯡ ꯂꯨꯍꯣꯡꯕꯁꯤꯅ ꯀꯔꯝ ꯀꯥꯟꯗꯅꯣꯕ
ꯂꯨꯍꯣꯡꯕꯁꯦ ꯍꯌꯦꯡꯗ ꯊ꯭ꯔꯤꯅꯤꯗꯅ ꯍꯌꯦꯡꯅꯦꯕꯀꯣ ꯑꯗꯨꯗꯅꯦ ꯑꯩꯁꯦ ꯑꯩꯅ ꯈꯜꯂꯝꯕꯁꯦ ꯁꯤꯅ ꯑꯉꯥꯡ ꯑꯌꯨꯛꯀꯤ ꯇ꯭ꯋꯏꯁꯟꯁꯦ ꯂꯣꯏꯁꯜꯂꯝꯃꯦꯗꯅꯀꯣ ꯑꯗꯨꯗꯨ
ꯑꯥꯎ ꯑꯗꯨꯒꯒꯂꯀꯦ
ꯍꯥꯏꯁꯤꯗ ꯑꯗꯨꯝ ꯆꯥꯛ ꯆꯥꯔꯒ ꯑꯗꯨꯝ ꯍꯥꯏꯒꯠꯂꯛꯑꯒꯦꯅ ꯈꯜꯂꯝꯕꯀꯣ ꯑꯗꯒꯤ ꯑꯗꯣ ꯑꯗꯨꯗꯣ ꯈꯪꯗꯦ ꯑꯩꯁꯦ ꯑꯃꯨꯛ ꯆꯠꯂꯒꯨꯝꯁꯤꯔꯥ ꯑꯃꯨꯛꯁꯨ ꯈꯜꯂꯦ ꯑꯗꯣ ꯉꯔꯥꯡ ꯍꯩꯖꯤꯡꯄꯣꯠꯅꯦꯕ ꯃꯥꯒꯤ ꯑꯩꯁꯦ ꯄꯄꯥꯡꯁꯨ ꯀꯩꯁꯨ ꯑꯃꯝꯐꯧ
ꯃꯇꯨꯡ ꯇꯧꯔꯛꯃꯤꯅ ꯀꯩ ꯂꯍꯣꯡꯕ ꯆꯠꯇ꯭ꯔꯁꯨꯣꯛ ꯄꯥꯡꯒꯨꯝ ꯑꯃ ꯄꯤꯔꯨꯗ꯭ꯔꯕꯗꯤ ꯅꯨꯡꯉꯥꯏꯔꯣꯏ
ꯅꯠꯇ꯭ꯔꯁꯨ ꯃꯤ ꯑꯗꯨꯝ ꯀꯩꯅꯥꯗꯨꯅꯅꯦ ꯑꯗꯨꯝ ꯍꯪꯉꯛ ꯂꯩꯔꯕꯅꯦ ꯍꯥꯏꯕ ꯍꯥꯏꯗꯤ ꯑꯩꯗ ꯑꯗꯨꯝꯁꯨ ꯍꯪꯉꯒ ꯅꯪ ꯕꯥꯔꯇꯣꯟ ꯀꯔꯣꯝꯗ ꯄꯤꯔꯝꯃꯣ ꯍꯥꯏꯅꯣ ꯈꯣꯠꯂꯣꯅ ꯑꯗꯨꯝ ꯇꯧꯔꯒ ꯍꯪꯉ ꯑꯩꯅ ꯕꯨ ꯄꯤꯝꯃ ꯈꯂꯣ ꯊꯝꯝꯃꯤꯅꯦꯕ ꯑꯗꯨ ꯑꯗꯣ ꯑꯗꯨꯃꯥꯏꯅ ꯑꯗꯨꯝ ꯍꯪꯉꯒ ꯑꯃꯨꯛ ꯑꯩꯅ ꯆꯠꯇꯕ ꯍꯥꯏꯗꯣ ꯑꯩꯅ ꯌꯥꯝ ꯆꯥꯎꯊꯣꯛꯄ ꯑꯃꯨꯛ
ꯍ ꯍꯣꯏꯌꯦ ꯍꯣꯏꯌꯦ ꯃꯤꯅ ꯍꯌꯦ ꯁꯗꯨ ꯄꯄ ꯐꯪꯉꯣꯏꯗꯃꯤꯅ ꯄꯨꯅꯤꯡꯕꯒꯤꯀꯣ ꯍꯥꯏꯔꯛꯏꯗꯨꯗ
ꯑ ꯑꯩꯈꯣꯏ ꯇꯦꯟ ꯂꯣꯏꯈꯤꯕꯗꯒꯤꯅꯦ
ꯍꯣꯏ ꯆꯍꯤ ꯃꯉꯥ ꯑꯍꯨꯝ ꯃꯉꯥꯃꯨꯛ ꯁꯨꯔꯦ
ꯍꯣꯏ ꯑꯗꯨ ꯁꯨꯝ ꯊꯦꯡ ꯊꯦꯡꯅꯗ꯭ꯔꯤꯕꯅꯦꯕ ꯑꯗꯨꯗꯨꯅ ꯂꯨꯍꯣꯡꯕꯗꯨꯗ ꯕꯥꯔꯇꯣꯟ ꯇꯧꯔꯛꯑꯕꯗꯨꯗ ꯑꯩꯁꯦ
ꯍꯣꯏꯌꯦ ꯅꯨꯡꯉꯥꯏꯔꯣꯏꯕ ꯆꯠꯇ꯭ꯔꯗꯤ
ꯎꯝ ꯑꯗꯣ ꯅꯪꯒꯤꯅꯦꯀꯣ ꯄꯣꯠꯂꯤꯒ ꯍꯥꯏꯅꯗ꯭ꯔꯥ ꯕꯦꯛꯇꯣ ꯄꯥꯏꯅꯕꯗꯣ ꯑꯗꯨꯒꯗꯣ ꯂꯩꯕ꯭ꯔꯕ
ꯂꯩꯌꯦ ꯃꯃꯥ ꯌꯥ ꯑꯃꯨꯛ ꯄꯥꯏꯅꯕ ꯂꯩꯌꯦ ꯂꯦꯚꯦꯟꯗꯔ ꯀꯂꯔꯒꯤ ꯑꯃ ꯂꯩꯕꯅꯦ
ꯑꯗꯨꯗꯣ ꯑꯃꯨꯛ ꯆꯥꯟꯅꯗꯣꯏꯔꯥ ꯑꯩꯁ ꯆꯥꯅꯕ ꯊꯤꯕꯗ ꯋꯥꯔꯦ ꯍꯥꯏꯕ
ꯆꯠꯅꯗ꯭ꯔꯁꯨ ꯑꯗꯨꯝ ꯄꯥꯏꯁꯤ ꯂꯣꯏꯕꯤꯝꯃ ꯑꯩꯕꯣ ꯑꯗꯨꯝ ꯄꯥꯏ ꯅꯍꯥꯟ ꯀꯔꯤꯅꯣꯛ ꯆꯠꯄꯗ ꯄꯥꯏꯕꯅꯦ ꯑꯩ ꯄꯥꯏꯕ꯭ꯔꯣ
ꯆꯅꯕ ꯌꯥꯝ ꯄꯥꯝꯕꯀꯣ ꯎꯝ ꯅꯪꯒꯤ ꯅꯪꯒꯤꯗꯣ ꯑꯣꯏꯔꯔꯣꯏ ꯑ ꯑꯣꯏꯔꯔꯣꯏ ꯑꯗꯨꯃ
ꯑꯗꯨ ꯑꯗꯨ ꯂꯣꯜꯂ ꯂꯣꯏꯔꯦ ꯍꯧꯖꯤꯛ ꯂꯩꯔꯗꯤ ꯑꯗꯨꯝ ꯐꯖꯧ ꯍꯥꯏꯌꯦꯕ
ꯎꯝ ꯑꯩꯅ ꯈꯜꯂꯤꯁꯦ ꯅꯣꯏ ꯐꯤ ꯈꯪꯗꯦ ꯑꯩꯒꯤ ꯑꯃꯗꯤ ꯂꯩꯌꯦꯕꯀꯣ ꯀꯩ ꯃꯆꯨ ꯍꯥꯏꯗꯣ ꯌꯦꯜꯂꯣ
ꯑꯩꯈꯣꯏ ꯃꯥ ꯑꯗꯨꯅꯨꯛ ꯀꯩꯅꯣꯗꯤ ꯀꯩꯅꯣꯃꯗꯤ ꯇꯧꯅꯤꯡꯗꯕ꯭ꯔꯣ ꯑꯥ ꯍꯥꯏꯗꯤ ꯊꯝꯕꯥꯜ ꯆꯨꯒꯨꯝꯕ ꯖꯣꯇꯁꯠꯅꯤꯡꯇꯕ꯭ꯔꯣꯕ
ꯑꯗꯨꯗꯤ ꯂꯩꯌꯦꯕ ꯑꯩꯉꯣꯟꯗꯁꯨ ꯑꯩꯒꯤꯁꯦꯀꯣ ꯐꯅꯦꯛꯁꯦ ꯀꯔꯝꯕ ꯆꯥꯟꯅꯗꯣꯏꯅꯣ ꯈꯪꯗ꯭ꯔꯦ ꯐꯤ ꯃ ꯆꯨꯖꯩ ꯍꯥꯏꯔꯛꯒꯦꯕꯀꯣ ꯃꯄꯥꯟꯗꯣ ꯕ꯭ꯂꯦꯛꯅ ꯆꯜꯂꯦꯕ ꯐꯤꯖꯦ ꯍꯧꯖꯤꯛꯀꯤ ꯃꯥ ꯥꯟ ꯑꯩ ꯑꯩꯅ ꯑꯩ ꯑꯗꯨꯗꯣ ꯁꯨꯛꯌꯦꯠ ꯏꯅꯗ꯭ꯔꯤꯕꯀꯣ ꯑꯍꯥꯟꯕ ꯑꯃꯨꯛꯈꯛ ꯏꯟꯈ꯭ꯔꯦ ꯂꯨꯍꯣꯡ ꯅꯣꯛꯉꯥꯟꯕ ꯆꯠꯄꯩꯗ ꯑꯗꯨꯗꯒꯤ ꯑꯩꯁꯦ ꯁꯨꯛ ꯏꯟ ꯏꯟꯅꯗ꯭ꯔꯦ ꯃꯥꯒ ꯆꯥꯟꯅꯕꯁꯦ ꯂꯩꯇꯦꯅꯀꯣ ꯑꯗꯣ ꯕ꯭ꯂꯥꯎꯁꯇꯣ ꯑꯗꯨꯗꯣ ꯕ꯭ꯂꯦꯛ ꯃꯆꯨ ꯂꯩꯔꯗꯤ ꯆꯥꯟꯅꯗꯣꯏꯅꯦꯕ ꯑꯩꯒꯤꯁꯦ
ꯑꯩꯒꯤ ꯕ꯭ꯂꯦꯛ ꯃꯆꯨ ꯑꯃꯗꯤ ꯂꯩꯌꯦ
ꯑꯩꯉꯣꯟ ꯆꯥꯒꯗ꯭ꯔꯣ
ꯆꯥꯅꯤ ꯀꯩꯅꯣ ꯍꯥꯏ ꯐꯣꯆꯜꯂꯣ
ꯎꯝ ꯆꯥꯗ꯭ꯔꯅꯦ ꯐꯣꯠꯆꯜꯂꯣ ꯍꯥꯏꯁꯦ ꯕ꯭ꯂꯦꯛ ꯍꯥꯏꯁꯦ ꯈꯨꯗꯥꯡ ꯃꯌꯥꯝ ꯌꯥꯎꯕ
ꯅꯠꯇ ꯅꯠꯇ ꯑꯝ ꯂꯦꯁꯅꯦ
ꯑꯥꯝꯂꯦꯁꯅꯦꯀꯣ ꯑꯗꯨ ꯅꯪ ꯍꯣꯔꯦꯟ ꯑꯩꯉꯣꯟꯗ ꯐꯣꯇꯣ ꯑꯝꯇ ꯊꯥꯔꯛꯎꯅꯦ ꯑꯗꯨꯑꯣꯏꯗꯤ ꯑꯩ ꯂꯥꯛꯇꯣꯔꯤꯕꯅꯤ ꯀꯩ
ꯑꯗꯨꯒ ꯀꯩꯅꯣꯝꯁꯨ ꯂꯩꯕꯅꯦ ꯑ ꯈꯨꯗꯥꯡ ꯑꯆꯣꯟꯕꯤꯗꯅꯦ
ꯎꯝ
ꯀꯩꯅꯣꯝꯃꯨ ꯂꯩ ꯑ ꯑꯗꯨꯅ ꯈꯨꯗꯥꯡ ꯆꯣꯟꯕ ꯑꯗꯨꯒ ꯀꯩꯅꯣꯝꯁꯨ ꯂꯩꯌꯦꯕ ꯑꯥ ꯑꯗꯨꯗꯤ ꯁꯥꯅꯤꯌꯦ ꯈꯤꯇꯪ ꯐꯤꯗꯣ ꯃꯥ ꯃꯥ ꯀꯩꯅꯣꯗꯣ ꯑꯗꯨꯃꯥꯏꯅ ꯑꯣꯏꯌꯦꯕ
ꯈꯉꯦ ꯑꯗꯨꯗꯣ ꯍꯧꯖꯤꯛ ꯕ꯭ꯂꯦꯛꯇꯨ ꯂꯤꯠꯂꯕꯀꯣ ꯑꯗꯨꯗꯨꯒ ꯐꯤꯗꯨ ꯃꯄꯥꯟ ꯕ꯭ꯂꯦꯛꯅ ꯀꯣꯠꯂꯦꯗꯅ ꯑꯗꯨꯗꯨ ꯁꯥꯗꯨꯅ ꯕ꯭ꯔꯥꯎꯟ ꯕ꯭ꯔꯥꯎꯟ ꯕ꯭ꯔꯥꯎꯟ ꯀꯂꯔꯗꯁꯨ ꯂꯥꯏꯠ ꯑꯣꯏꯊꯣꯛꯄ ꯄꯨꯔꯥ ꯕ꯭ꯔꯥꯎꯟ ꯅꯠꯇꯦꯕꯀꯣ ꯀꯩ ꯃꯆꯨ ꯍꯥꯏꯅ ꯍꯥꯏꯗꯣꯏꯅꯣ ꯑꯩꯁꯦ ꯈꯪꯗ꯭ꯔꯦ ꯐꯅꯦꯛ ꯑꯉꯥꯡꯕ ꯍꯣꯏ ꯑꯗꯨꯗꯕꯨꯗꯤ ꯆꯥꯅꯔꯗꯤ ꯆꯥꯅꯔꯤꯅꯦꯕ ꯐꯅꯦꯛ ꯑꯉꯥꯡꯕꯁꯦ ꯃꯃꯥꯡ ꯑꯩꯅ ꯁꯦꯠꯀꯦ ꯀꯌꯥꯗꯅꯕꯣ ꯂꯩꯌꯦ ꯑꯗꯨꯁꯨ
ꯎꯝ ꯑꯩꯒꯤꯁꯨ ꯑꯃ ꯂꯩꯌꯦꯕ ꯐꯅꯦꯛ ꯑꯉꯥꯡꯕꯔ ꯑꯗꯨ ꯁꯦꯠꯀꯦꯁꯨ ꯁꯦꯠꯂꯣ ꯐꯖꯕꯅꯦ ꯑꯩꯒꯤꯗꯨꯁꯨ ꯃꯄꯥꯟꯗꯨꯗꯁꯨ ꯕ꯭ꯔꯥꯎꯟ ꯕ꯭ꯔꯥꯎꯟ ꯃꯆꯨ ꯇꯧꯔꯒ ꯈꯔ ꯍꯥꯏꯗꯤ ꯃꯄꯥꯟꯒꯤ ꯍꯛꯄꯒꯤ ꯑꯃ ꯌꯦꯛꯄꯗꯣ ꯃꯩꯑ ꯃꯆꯨ ꯃꯆꯨ ꯕ꯭ꯔꯥꯡꯒꯨꯝꯕ ꯈꯔ ꯌꯥꯎꯋꯦꯕ
ꯑꯣ ꯑꯗꯨꯗꯤ ꯅꯪ ꯍꯣꯔꯦꯟ ꯑꯗꯨꯝ ꯑꯅꯤꯗꯣ ꯐꯨꯔꯤꯠꯇꯨꯒ ꯐꯅꯤꯠꯇꯨꯒ ꯐꯣꯇꯣ ꯊ ꯊꯥꯔꯛꯑꯣꯕꯀꯣ ꯑꯗꯨꯗ ꯑꯩ ꯌꯦꯡꯉꯒꯦ ꯑꯩꯒꯤꯗꯨ ꯅ ꯑꯩ ꯆꯥꯟꯅꯗꯣꯏꯔꯥ ꯊꯥꯔꯛꯑꯣꯏꯅꯦ ꯅꯠꯇꯦ ꯊꯥꯔꯛꯑꯣ ꯑꯩꯅꯅꯦꯀꯣ ꯐꯅꯦꯛꯇꯣ ꯅꯪꯒꯤꯗꯨꯒ ꯆꯥꯟꯅꯗꯣꯏ ꯑꯣꯏꯔꯗꯤ ꯑꯩꯒꯤꯁꯨꯔ꯭ꯔ ꯄꯨꯛ ꯑꯔꯣꯏꯗꯣꯏꯅꯦꯕ ꯑꯩꯉꯣꯟꯗ ꯂꯨꯝꯗꯣꯏ ꯅꯠꯇ꯭ꯔꯥ ꯑꯗꯨꯝ ꯁꯨꯃꯥꯏꯅ ꯇꯧꯁꯩ
ꯇꯧꯁ ꯇꯧꯁꯤꯦ ꯂꯥꯛꯑꯣ ꯂꯥꯛꯇꯣ ꯂꯥꯛꯑꯣ ꯅꯪ
ꯍꯌꯦꯡ ꯑꯗꯨꯗꯣꯅ ꯍꯌꯦꯡꯁ ꯂꯨꯍꯣꯡꯕꯁꯤ ꯂꯥꯛꯑꯦ ꯈꯜꯂꯁꯦꯕꯀꯣ ꯑꯗꯨꯒ ꯍꯌꯦꯡꯁꯦ ꯂꯩꯔꯒ ꯍꯪꯆꯤꯠ ꯑꯃꯨꯛ ꯍꯟꯗꯣꯏꯔꯕ
ꯎꯝ ꯎꯝ ꯑꯗꯨ ꯅꯠꯇꯗꯤ
ꯌꯣꯡꯒꯨꯝꯕ ꯋꯥꯅꯤ
ꯍꯃ ꯌꯥꯝꯖꯝꯗꯦꯠ
ꯑꯗꯨꯗꯤ ꯅꯪꯅ ꯍꯌꯦꯡ ꯂꯥꯛꯏꯁꯦ ꯑꯩꯒ ꯑꯩꯒ ꯄꯨꯜꯂꯒ ꯀꯩꯅꯣꯝꯃ ꯇꯧꯕ ꯂꯥꯛꯄ ꯀꯠꯇꯦꯅꯦꯅꯣ
ꯑꯦ ꯑꯗꯨ ꯍꯜꯂꯛꯑꯒ ꯑꯩ ꯀꯩꯁꯨ ꯊꯦꯡ ꯐꯥꯎ ꯌꯥꯎꯔꯣꯏꯗ ꯂꯨꯍꯣꯡꯕꯒꯤ ꯃꯣꯏ ꯟ ꯊꯥꯗꯈ꯭ꯔꯗꯤ ꯑꯩ
ꯐꯠꯇ ꯑ ꯗꯥꯟ ꯊꯥꯗꯕꯗꯣ ꯐꯠ ꯆꯠꯂꯨꯔꯒ ꯑꯗꯨꯝ ꯍꯂꯑ
ꯎꯝ ꯍꯥꯏꯗꯤ ꯑꯩ ꯃꯉꯣꯟ ꯃꯣꯏꯗ ꯊꯤꯜꯂꯨꯕ ꯍꯥꯏꯗꯣ ꯃꯥ ꯑꯃꯨꯛ ꯂꯣꯏ ꯂꯨꯍꯣꯡꯕ ꯂꯣꯏꯔꯒ ꯊꯤꯟꯕ ꯆꯠꯄꯗꯣ ꯑꯗ ꯆꯠꯄꯨꯗꯤ ꯆꯠꯅꯤꯡꯉꯦ ꯑꯗꯣ ꯍꯥꯏꯗꯤ ꯑꯩꯈꯣꯏ ꯄꯨꯄꯨ ꯍꯣꯏ ꯀꯩꯍꯣꯏ ꯑꯗꯨꯝ ꯑꯃꯨꯛꯀ ꯑꯩ ꯂꯧꯕ ꯂꯥꯛ ꯐꯍꯟꯗ ꯌꯥꯔꯣꯏꯗꯅꯀꯣ
ꯍꯣꯏꯑ ꯍꯣꯏꯌꯦ
ꯊꯤꯂꯂ ꯃꯒ
ꯑꯗꯣ ꯀꯩꯅꯩꯅꯣ ꯀꯔꯤ ꯍꯥꯏꯈ꯭ꯔꯦ ꯑ ꯀꯤꯕꯗꯨ ꯅꯪ ꯑꯩ ꯀꯦꯕꯤꯔꯒꯦ ꯂꯥꯛꯑꯣ ꯑꯩ ꯌꯥꯝ ꯍꯩꯔꯕꯅꯦ ꯍꯧꯖꯤꯛ
ꯀꯦꯕꯩꯗꯤ ꯑꯩꯅꯁꯨ ꯍꯩ ꯀꯦꯕꯩꯗꯤ
ꯑꯗꯣ ꯀꯦꯕꯖꯪ ꯅꯇꯣꯝꯇ ꯑꯗꯨꯝ ꯀꯦꯖꯔꯁꯨ ꯌꯥꯏ ꯀꯩꯅꯣ
ꯑꯗ ꯑꯩ ꯆꯥꯔꯣꯅꯤꯗꯣ ꯌꯥꯝ ꯈꯦꯍꯟꯅꯤꯡꯕꯩꯅꯦ ꯃꯥꯗꯣ ꯃꯥꯥꯟ ꯀꯦꯕꯗꯣ ꯌꯥꯝ ꯐꯖꯩꯅꯦ ꯑꯩꯅ ꯑꯗꯨꯝ ꯄꯥꯝꯕ ꯀꯞꯇꯣ ꯑꯣꯏꯕꯅꯦꯕꯀꯣ ꯃꯥꯗꯣ
ꯎꯝ ꯑꯗꯨꯏꯒꯅ ꯕꯣꯕꯣꯛꯇ ꯍꯪꯍꯜꯂꯣ ꯑꯦ ꯄꯩꯁꯥꯗꯣ ꯀꯌꯥꯃꯨꯛ ꯂꯧꯗꯣꯏꯅꯣ ꯑꯗꯨ ꯁꯨꯝ ꯀꯦꯕꯅꯤꯅ ꯀꯩꯁꯨ ꯌꯥꯝ ꯂꯧꯒꯦ ꯍꯥꯏꯔꯛꯇꯕꯁꯨ ꯌꯥꯏ ꯍꯥꯏꯗꯤ ꯑꯩꯈꯣꯏ ꯍꯥꯏꯗꯤ ꯁꯨꯃꯥꯏꯅ ꯁꯨꯝ ꯇꯧꯅꯕꯅꯤꯅ
ꯎꯝ ꯎꯝ ꯑꯗꯨꯝ ꯕꯕꯣꯛꯇꯣ ꯍꯥꯡꯍꯟꯁꯤꯔꯥ ꯑꯗꯨ ꯕꯕꯣꯛ ꯃꯈꯣꯡꯗꯣ ꯑꯗꯨꯗꯨꯒꯤꯅꯤꯗ
ꯆꯠꯂꯕꯅꯤꯗꯃ ꯍꯧꯥꯎꯗꯤ
ꯍꯣꯏ ꯕꯨꯨꯆꯠꯄꯗꯤ ꯆꯠꯂꯦꯗꯅ
ꯑꯗꯨꯁꯨ ꯀꯩꯅꯣ ꯇꯧ ꯌꯥꯅꯤꯑ ꯃꯣꯏꯕꯨꯕꯣꯛꯇꯣ
ꯅꯪ ꯈꯔ ꯑꯝꯇ ꯍꯥꯏꯕꯤꯒꯦꯔꯒꯈꯤ ꯇꯁꯨꯔꯤ ꯅꯪꯅ ꯀꯩꯅꯣ ꯏꯍꯦ ꯅꯪꯅꯅꯦ ꯍꯥꯏꯐꯦꯠ ꯊꯣꯛꯀꯥꯟꯗꯅꯦ ꯑꯩꯈꯣꯏꯕꯣꯛꯒ ꯊꯦꯡꯅꯕ ꯑꯣꯏꯔꯗꯤ ꯑꯦ ꯑꯣ ꯁꯨꯈ꯭ꯔꯕꯣ ꯌꯥꯝꯅ
ꯁꯨꯒꯔꯦ
ꯏꯃꯥ ꯑꯩ ꯏꯄꯥꯕꯨ ꯁꯨꯡꯉꯣꯏꯔꯁꯟꯗꯕꯅꯤꯁꯦ ꯑꯗꯨꯝ ꯌꯥꯎꯈꯤꯕꯅꯦ ꯀꯩꯅꯣ ꯇꯧꯗꯦꯕ ꯀ ꯑꯗꯨꯏꯗꯣ ꯑꯝꯇ ꯅꯪꯅ ꯍꯥꯏꯐꯦꯠ ꯕꯕꯣꯛꯇ ꯍꯥꯏꯒꯦꯔꯥ ꯍꯥꯏꯗꯤ ꯕꯨꯕꯣꯛꯛꯇꯣ ꯍꯖꯤꯕ ꯑꯣ ꯄꯄꯨ ꯄꯄꯨ ꯑꯣ ꯑꯣ ꯑꯣ ꯑꯣ ꯑꯣ ꯍꯣꯏ ꯑꯗꯨꯗꯤ ꯅꯪ ꯆꯥꯗ꯭ꯔꯤꯕꯣ
ꯆꯥꯗ꯭ꯔꯤ ꯆꯥꯔ ꯅꯪꯅ ꯍꯥꯏꯔꯛꯑꯦ ꯀꯩꯅꯣ ꯍꯥꯏꯔꯒꯦ ꯑꯝꯇ ꯍꯪꯉꯨꯅ
ꯎꯝ ꯍꯣꯏ
ꯑ ꯑꯗꯨꯒꯃꯥꯏꯅ ꯍꯪꯖꯔꯅꯤ
ꯍꯣꯏ ꯌꯥꯗꯣꯏꯔꯥ ꯌꯥꯔꯣꯏꯗ꯭ꯔꯥ ꯑꯗꯣ ꯀꯣ ꯍꯌꯦꯡ ꯑꯩꯅ ꯂꯥꯛ ꯃꯈꯡꯈꯩ ꯂꯥꯛꯑꯒ ꯃꯥꯗꯣ ꯁꯪꯉꯝꯗ꯭ꯔꯗꯤ ꯅꯠꯇ꯭ꯔꯥ ꯎꯝ ꯍꯣꯏ ꯍꯣꯏ ꯑꯗꯨꯗꯤ ꯑꯝꯇ ꯊꯝꯃꯤꯒꯦꯀꯣ ꯑꯗꯨꯒ ꯑꯃꯨꯛ ꯇꯧꯔꯛꯀꯦ ꯑꯩ
ꯍ ꯍꯣꯏ ꯍꯣꯏ
ꯎꯝ
ꯑꯩꯁꯨ ꯆꯥꯛ ꯆꯥꯊꯣꯛꯏꯒꯦ
ꯍ ꯍꯣꯏ